ꯑ ꯏꯕꯦꯝꯃ
ꯇꯥꯟꯅꯒꯤꯗ꯭ꯔꯦ ꯍꯂꯣ ꯑꯥ ꯇꯥꯔꯦ
ꯇꯥꯕ꯭ꯔꯣ ꯑꯣ ꯀꯩꯗꯧꯔꯝꯃꯤꯅꯣ ꯅꯪꯕꯣ
ꯑꯩꯁꯦ ꯉꯁꯤꯁꯦ ꯁꯨꯝ ꯄꯣꯊꯥ ꯑꯩꯁꯦ ꯉꯥꯏꯍꯥꯛ ꯁꯨꯝ ꯄꯣꯊꯥꯔꯝꯕꯅꯦ
ꯑꯣ ꯀꯩꯝꯇ ꯊꯣꯛꯇ꯭ꯔꯕꯣ ꯅꯪꯕꯣ
ꯉꯁꯥꯏ ꯉꯁꯥꯏ ꯂꯨꯍꯣꯡꯕ ꯉꯥꯏꯍꯥꯛ ꯆꯠꯂꯨꯏꯌꯦ ꯑꯗꯨꯒꯤ ꯋꯥꯗꯅ ꯄꯣꯊꯥꯔꯝꯃꯤ
ꯍꯩꯃꯥ ꯂꯨꯍꯣꯡꯕ ꯍꯥꯏꯔꯒ ꯋꯥ ꯑꯃ ꯍꯥꯏꯒꯦꯅꯦꯍꯦ ꯀꯩ ꯀꯩ ꯗꯤꯖꯥꯏꯟ ꯆꯠꯅꯔꯤꯒꯦ ꯍꯧꯖꯤꯛ ꯕꯣ
ꯑꯁ ꯍꯧꯖꯤꯛꯀꯥꯟꯁꯦ ꯑꯍꯝ ꯍꯧꯖꯤꯛꯀꯥꯟꯁꯦ ꯂꯨꯍꯣꯡꯕꯁꯦ ꯏꯁꯇꯥꯏꯜ ꯑꯃ ꯇꯧꯔꯦꯗ ꯐꯤꯖꯪꯗꯒꯤ ꯀꯩꯗꯒꯤ ꯑꯁ ꯑꯅꯧ ꯑꯅꯧꯕ ꯊꯥꯏꯅꯗꯤ ꯀꯔꯅꯥꯠ ꯇꯪ ꯈꯜꯂꯝꯃꯤꯗꯅ ꯍꯧꯖꯤꯛꯇꯤ ꯀꯔꯅꯥꯠ ꯅꯠ ꯅꯠꯇꯕ ꯂꯤꯂꯥꯒꯤ ꯇꯥꯏꯞꯇ ꯐꯤꯖꯪꯑꯥꯅ ꯇꯣꯉꯥꯟꯅ ꯃꯌꯥꯝ ꯑꯃꯨꯛꯀ ꯈꯟꯅꯔꯦ ꯑꯗꯒꯤ ꯀꯩꯅꯥꯒꯤ ꯍꯩꯖꯤꯡꯄꯣꯠꯇ ꯀꯦꯛ ꯀꯛꯄꯤꯒ ꯌꯥꯝ ꯇꯧꯔꯦ
ꯑꯥ ꯀꯦꯛꯊꯣꯛꯄꯤ
ꯑꯥ ꯃꯈꯟ ꯃꯈꯟꯅꯦ ꯑꯗꯒꯤ ꯐꯣꯇꯣ ꯁꯨꯠ ꯑꯅ ꯐꯣꯇꯣ ꯀꯥꯞꯄꯤ ꯑꯃꯨꯛ ꯇꯧꯔꯦ ꯂꯣꯏꯔꯥꯒ ꯎꯝ ꯆꯠꯅꯕꯤ ꯃꯈꯜ ꯃꯈꯜꯅꯦ ꯑꯣꯟꯊꯣꯔꯛꯏꯁꯦ
ꯑꯣ ꯏꯃꯧ ꯅꯨꯨꯄꯤ ꯑꯃ ꯂꯨꯍꯣꯡꯗꯣꯏ ꯂꯩꯌꯦ ꯑꯗꯨꯒꯤ ꯀꯩꯀꯩ ꯆꯠꯅꯔꯤꯖꯥꯠꯅꯣ ꯀꯩꯀꯩ ꯇꯧꯔꯤꯖꯥꯠꯅꯣꯅ
ꯎꯝ ꯅꯃꯧ ꯅꯨꯕꯤ ꯀꯔꯝꯕꯅꯣ
ꯏꯃꯧ ꯅꯨꯨꯄꯤ ꯑꯩꯈꯣꯏꯒꯤꯅꯦ ꯏꯈꯨꯔꯥꯒꯤ ꯃꯆꯥ ꯑꯃ ꯂꯩꯌꯦ ꯑꯗꯨꯗꯣ ꯈꯪꯗ꯭ꯔꯦꯗ ꯑꯥ ꯁꯦꯜ ꯄꯥꯏꯕꯩ ꯃꯇꯧꯕꯨ ꯇꯝꯒꯗ꯭ꯔꯥ ꯑꯗꯨꯏ ꯑꯩꯈꯣꯏ ꯏꯆꯥꯁꯤꯡꯁꯤꯅꯅꯦ ꯑꯗꯨ ꯂꯩꯒꯦꯒ ꯑꯗꯥ ꯂꯩꯒꯦꯒꯅꯦ ꯈꯪꯕ꯭ꯔꯥ
ꯑꯣ ꯈꯔ ꯂꯩꯕꯤꯌꯨ ꯀꯩꯅꯣ ꯆꯠꯅꯕꯤꯗꯣ ꯈꯔ ꯌꯥꯎꯗ ꯌꯥꯕ ꯅꯠꯇꯦ
ꯆꯠꯅꯕꯤꯗꯣ ꯌꯥꯎꯗ ꯌꯥꯗꯕ ꯅꯠꯇꯕꯅꯤꯅ ꯐꯩꯌꯦ ꯌꯦꯝꯡꯅꯤꯡꯗꯦꯕ ꯃꯤꯠ ꯅꯥꯏꯌꯦꯕ ꯃꯣꯏꯅ ꯁꯦꯠ ꯆꯥꯔꯛꯄꯁꯤꯡꯗꯣ ꯑꯍꯝ ꯃꯣꯏꯗꯤ ꯐꯖꯔꯕꯅꯦꯅ ꯇꯧꯔꯤꯕ ꯃꯣꯏꯗꯤ ꯐꯖꯔꯕꯅꯦꯅ ꯇꯧꯖꯔꯤꯕ ꯑꯩꯈꯣꯏꯗꯤ ꯃꯤꯠ ꯌꯥꯝ ꯅꯥꯏ ꯑꯩꯈꯣꯏ ꯃꯣꯏꯗꯣꯃꯥꯏꯟ ꯁꯦꯠꯆ ꯆꯥꯖꯔꯛꯇꯦꯕ ꯑꯩꯈꯣꯏ ꯑꯩꯈꯣꯏ ꯃꯇꯝꯗ
ꯀꯃꯥꯏ ꯀꯃꯥꯏ ꯇꯧꯔꯒꯦꯅꯦ ꯍꯥꯏꯁꯤꯕꯣ
ꯑꯍꯝ ꯑꯁ ꯈꯪꯗꯦ ꯈꯪꯗꯦ ꯀꯔꯤ ꯃꯔꯤ ꯃꯔꯤ ꯌꯥꯟꯘꯕꯤꯋꯣ ꯀꯣꯠꯊꯣꯛꯄꯤꯋꯣ ꯇꯧꯋꯦ ꯑꯗꯨꯒꯨꯝꯕ ꯌꯥꯝ ꯁꯦꯠꯂꯦꯃꯤ ꯃꯥꯥꯏꯅ ꯇꯧꯅꯕ꯭ꯔꯃꯤ
ꯑꯁ ꯈꯪꯗꯦ ꯈꯪꯗꯦ ꯇꯧꯔꯦ ꯇꯧꯔꯦ ꯂꯝꯕꯤ ꯂꯝꯒꯥꯡꯗ ꯍꯧꯖꯤꯛꯅꯦ ꯄꯨꯔꯥ ꯏꯪꯂꯤꯁ ꯐꯤꯂꯝ ꯑꯣꯜꯂꯒ ꯆꯠꯂꯦ
ꯃꯤꯠꯆꯦ ꯌꯥꯝ ꯅꯥꯔꯦꯕ ꯃꯣꯏꯅꯗꯤ ꯁꯤꯗ ꯈꯠꯈꯥ ꯈꯠꯈꯥ ꯇꯧꯗꯅꯅꯦ ꯅꯝꯖꯟ ꯅꯝꯖꯟꯗꯅ ꯒꯥꯔꯤꯁꯤꯗ ꯅꯝꯖꯟ ꯅꯝꯖꯟꯗꯅ ꯆꯠꯇꯅꯅꯦ ꯈꯪꯕ꯭ꯔꯥ ꯌꯦꯡꯕꯗ ꯋꯥꯏꯕ
ꯃꯥꯅꯦ ꯍꯧꯖꯤꯛ ꯌꯦꯡꯉꯣ ꯌꯥꯎꯁꯪꯅꯦꯒ ꯑꯗꯨꯅꯦꯒ ꯍꯔꯥꯎ ꯀꯨꯝꯍꯩꯁꯤꯁꯨ ꯂꯦꯝꯅ ꯑꯃꯠꯇ ꯊꯥꯕ ꯅꯠꯇꯦ
ꯑꯗꯨꯅꯦ ꯑꯝꯇ ꯆꯤꯊꯗꯦ ꯑꯝꯇ ꯂꯦꯝꯅ ꯊꯥꯗꯦ
ꯃꯌꯥꯝ ꯆꯠꯅꯕꯤ ꯃꯌꯥꯝꯁꯤ ꯌꯥꯎꯅꯕ ꯍꯣꯠꯅꯕꯗ ꯏꯆꯥꯁꯤꯡꯁꯤꯁꯨ ꯃꯇꯧ ꯇꯝꯅꯕ ꯍꯣꯠꯅꯕꯗ
ꯃꯅꯤ ꯑꯗꯨꯗꯤ ꯂꯥꯏꯗꯅ ꯑꯉꯥꯡ ꯄꯤꯁꯛ ꯁꯛ ꯂꯥꯏꯔꯤꯛ ꯂꯥꯏ ꯑꯉꯥꯡ ꯑꯉꯥꯡ ꯄꯤꯛꯏꯉꯩꯗꯒꯤ ꯍꯧꯔꯦꯗ ꯆꯠꯅꯕꯤ ꯀꯥꯏꯅ ꯇꯧꯔꯤꯁꯦ ꯑꯉꯥꯡ
ꯎꯝ
ꯀꯨꯜ ꯁ꯭ꯀꯨꯜ ꯀꯥꯕ ꯍꯧꯔꯛꯄ ꯁꯤꯗꯒꯤ ꯁ꯭ꯀꯨꯜ ꯀꯥꯕ ꯍꯧꯔꯛꯄ ꯀ꯭ꯂꯥꯁ ꯋꯥꯟ ꯇꯨ ꯁꯥꯏꯖꯤꯗ ꯑꯗꯨꯝ ꯍꯧꯔꯦ ꯍꯥꯏꯗꯤ ꯑꯩꯈꯣꯏꯅꯒ ꯊꯥꯏꯅ ꯇꯧꯔꯛꯄꯗꯨꯗꯤ ꯕꯣꯔꯥ ꯈꯥꯎ ꯑꯃ ꯄꯥꯏꯔꯒ ꯁꯦꯂꯦꯞ ꯑꯃꯒ ꯀꯥꯡꯒ‌꯭ꯔꯨ ꯑꯃꯒ ꯄꯨꯔꯒ ꯆꯠꯂꯛꯑꯦ ꯀꯣꯏꯆꯦꯟ ꯆꯦꯟꯗꯅ ꯍꯨꯖꯤꯛꯇꯤ ꯑꯉꯥꯡꯖꯦ ꯁ꯭ꯀꯨꯜ ꯐꯥ ꯐꯕꯗ ꯇꯤꯚꯤ ꯑꯄꯥꯛ ꯑꯄꯥꯛꯄꯒ ꯊꯝꯗꯅ ꯌꯦꯡꯍꯟꯗꯅ ꯔꯥꯏꯝꯁ ꯊꯤꯍꯟꯗꯅ ꯑꯗꯒꯤ ꯆꯠꯅꯕ ꯍꯣꯠꯅꯕꯖꯤꯗ ꯀꯩꯅꯣꯒ ꯇꯧꯗꯅ
ꯂꯝꯕꯤ ꯀꯩꯅꯣꯖꯤꯗꯩꯖꯤꯗ ꯑꯆꯥꯄꯣꯠ ꯕ꯭ꯔꯦꯛ ꯑ ꯀꯔꯤ ꯃꯣꯏꯒꯤ
ꯀꯔꯤ ꯕ꯭ꯔꯦꯛꯇ ꯆꯥꯅꯕꯅꯤꯅ ꯃꯈꯟ ꯃꯈꯟ ꯃꯊꯦꯟ ꯃꯊꯦꯟ ꯍꯥꯞꯇꯅ ꯄꯨꯗꯅ ꯑꯃꯨꯛ ꯐꯥꯎꯕ ꯎꯗ꯭ꯔꯤꯅꯦ ꯆꯥꯅꯕꯒꯗꯣ
ꯑꯥ
ꯇꯧꯗꯅ ꯌꯥꯝ ꯑꯣꯜꯂꯦꯗ ꯊꯥꯏ
ꯆꯠꯂꯦ ꯑꯁ ꯀꯩꯅꯣ ꯐꯣꯟ ꯄꯥꯏꯕꯗꯒꯤ ꯆꯠꯅꯕꯤꯕꯨ ꯀꯩꯅꯣ ꯑꯉꯥꯡꯁꯤꯡꯁꯦ ꯐꯣꯟ ꯄꯥꯏꯕꯗꯒꯤ ꯇꯧꯅꯔꯤꯕ ꯃꯌꯥꯝꯁꯦ ꯁꯦ ꯏꯁ ꯃꯃꯥꯟꯅꯕꯤ ꯐꯣꯟ ꯇꯧꯔꯛꯏ ꯑꯉꯥꯡ ꯃꯆꯥꯅꯤꯀꯣ ꯀ꯭ꯂꯥꯁ ꯋꯥꯟ ꯇꯨ ꯀꯥꯗ ꯉꯥꯏꯔꯤꯕ ꯑꯉꯥꯡꯗꯨꯕꯨ ꯃꯃꯥꯟꯅꯕꯤ ꯐꯣꯟ ꯇꯧꯏ ꯃꯃꯥꯟꯅꯕ ꯐꯣꯟ ꯇꯧꯔꯛꯏꯑꯅ ꯃꯈꯣꯏꯒꯤ ꯃꯇꯝꯗꯨꯗꯗꯤ ꯐꯣꯟ ꯀꯥꯏꯅꯒ ꯊꯣꯛꯈꯤꯕ꯭ꯔꯕ ꯍꯧꯖꯤꯛꯇꯤꯅꯦ ꯑꯁ ꯑꯗꯨ ꯐꯣꯟ ꯇꯧꯔꯛꯏ ꯑꯗꯥ ꯐꯣꯟ ꯇꯧꯔꯛꯏꯅ ꯑꯉꯥꯡ ꯃꯆꯥ ꯃꯆꯥꯁꯤꯡꯁꯦ
ꯃꯥꯅꯤ ꯃꯥꯅꯤ ꯃꯗꯨꯁꯨ ꯃꯁꯛ ꯎꯅꯕꯤ ꯃꯁꯛ ꯀꯁꯦ ꯎꯕꯤ ꯌꯥꯝ ꯇꯧꯔꯦ ꯑꯈꯣꯏꯖꯨ ꯑꯈꯣꯏꯖꯨ ꯇꯧꯕꯨꯗꯤ ꯇꯧꯋꯦꯕꯨ ꯑꯈꯣꯏꯗꯤ ꯍꯩꯇ꯭ꯔꯦ ꯍꯧꯖꯤꯛꯇꯤ ꯑꯈꯣꯏꯗꯤ
ꯍꯩꯇꯦ ꯐꯣꯟ ꯃꯦꯠꯄꯕꯧꯗ ꯍꯩꯇꯦ ꯑꯈꯣꯏꯗꯤ
ꯍꯩꯇꯦ ꯃꯣꯏꯅ ꯑꯉꯥꯡꯁꯤꯡꯅ ꯇꯧꯕꯤꯔꯒ ꯈꯔ ꯇꯧꯕꯁꯤ ꯃꯉꯥꯏꯔꯦ
ꯎꯝ ꯑꯗ ꯑꯉꯥꯡꯁꯤꯅ ꯃꯦꯠꯂꯒ ꯉꯥꯏꯕ ꯑꯗꯨꯃꯉꯥꯏꯔꯦ ꯀꯩꯁꯨ ꯑꯗꯨꯗ ꯌꯥꯝꯅ ꯀꯩꯅꯣ ꯇꯧꯁꯜꯂꯨꯗ꯭ꯔꯦꯕ
ꯃꯥꯅꯤ ꯃꯥꯅꯤ
ꯑꯉꯥꯡꯁꯤꯡꯁꯦ ꯌꯥꯝꯅ ꯂꯨꯔꯦ ꯆꯠꯅꯕꯤꯅꯦꯅ ꯇꯧꯔꯤꯁꯦ ꯐꯥꯔꯤꯕ꯭ꯔꯥ ꯐꯠꯇ꯭ꯔꯤꯕ꯭ꯔꯥ ꯃꯇꯧ ꯇꯝ ꯃꯣꯏꯗꯤ ꯑꯉꯥꯡꯅꯤꯅ ꯈꯪꯄꯣꯟꯇꯦꯗꯣ ꯃꯤꯟ ꯇꯧꯔꯤꯉꯩ ꯇꯧꯅꯤꯡꯉꯤꯅꯤꯗꯣ ꯑꯈꯣꯏꯅ ꯉꯥꯡꯉꯨ ꯁꯛꯎꯕꯁꯨ ꯌꯥꯗꯦꯗꯣ
ꯃꯥꯅꯦ ꯑꯈꯣꯏꯅ ꯈꯔ ꯁꯦꯝꯕꯨꯗꯤ ꯁꯦꯝꯗꯣꯛꯑꯅꯤꯕꯨ ꯍꯧꯖꯤꯛ
ꯁꯦꯝꯗꯣꯛꯑꯅꯤꯕꯨꯅꯦ ꯑꯗꯩ ꯍꯥꯏꯔꯨꯒꯅꯅꯦ ꯅꯣꯏꯒ ꯃꯥꯟꯅꯗꯤꯌꯦ ꯅꯣꯏ ꯍꯧꯖꯤꯛꯀꯥꯟꯒ ꯃꯥꯟꯅꯗꯤꯌꯦ ꯊꯥꯏꯅꯒꯤ ꯍꯧꯖꯤꯛꯀ ꯃꯥꯟꯅꯗꯤꯌꯦ ꯑꯥꯅ ꯍꯦꯛꯇ ꯍꯥꯏꯌꯦꯕ
ꯎꯝ ꯑꯈꯣꯏꯅ ꯊꯥꯏꯅ ꯇꯧꯕꯗꯤ ꯈꯤꯇꯪ ꯈꯨꯄꯥꯛꯅ ꯄꯥꯛ ꯊꯥ ꯑꯗꯨꯝ ꯈꯤꯇꯪ ꯐꯨꯕ ꯆꯩꯕ ꯈꯤꯇꯪ ꯀꯤꯅꯩ ꯆꯠꯂꯛꯑꯦꯕ ꯍꯧꯖꯤꯛꯇꯤ ꯃꯣꯏ ꯑꯣꯏꯅ ꯗꯝꯀꯥ ꯇꯧꯔꯦꯅꯦ
ꯍꯧꯖꯤꯛ ꯑꯗꯨꯒ ꯆꯪꯕꯤꯕ ꯑꯉꯥꯡ ꯅꯠꯇꯦ ꯐꯣꯟ ꯄꯥꯏꯅꯒ꯭ꯔꯅꯤ ꯈꯔ ꯈꯔ ꯆꯥꯎꯕꯗꯒꯤ ꯑꯗꯒꯤ ꯐꯣꯟꯁꯤ ꯑꯗꯨ ꯇꯧꯔꯦꯗꯥ ꯇꯧꯔꯦ ꯃꯣꯏꯒꯤ ꯀꯩꯅꯣꯁꯤ ꯁꯦꯔꯌꯦꯜꯗꯤ ꯌꯦꯡꯉꯤꯅꯤꯒ ꯑꯗꯨ ꯇꯩ ꯑꯍꯤꯡ ꯇꯨꯝꯃꯔꯣꯏ ꯇꯧꯅꯕ꯭ꯔꯥ ꯁꯤꯕꯣ ꯅꯣꯏꯉꯥꯡ ꯁꯨꯝ ꯇꯧꯕ꯭ꯔꯕ ꯂꯥꯏꯔꯤꯛ ꯄꯥꯔꯦꯅꯦꯅ ꯅꯦ ꯂꯥꯏꯔꯤꯛ ꯄꯥꯔꯤꯅꯦꯅꯅꯦ ꯂꯥꯏꯔꯤꯛꯁꯤ ꯂꯥꯏꯔꯤꯛ ꯃꯈꯣꯡꯁꯦ ꯐꯝꯃꯅꯤ ꯑꯗꯨꯒꯅꯦ ꯐꯣꯟꯁꯦ ꯁꯦꯔꯤꯌꯦꯜ ꯌꯦꯡꯉꯤꯅꯤꯒ ꯑꯗꯨ ꯇꯧꯔꯤꯅꯦꯒ ꯑꯗꯨꯝ ꯍꯦꯛ ꯇꯧꯗꯅ ꯂꯩꯕ ꯂꯥꯏꯔꯤꯛꯇꯤ ꯄꯥꯕ ꯅꯠꯇꯕ
ꯆꯠꯅꯕꯤꯅꯦ ꯆꯠꯅꯕꯤ ꯑꯦ ꯆꯠꯅꯕꯤ ꯍꯥꯏꯔꯒ ꯅꯣꯏꯒꯤ ꯍꯧꯖꯤꯛꯀꯥꯟꯗꯤ ꯂꯥꯏ ꯍꯔꯥꯎꯕꯒꯁ ꯂꯥꯏꯔꯣꯏꯗꯒꯁ ꯃꯣꯏꯒꯤ ꯇꯥꯡꯈꯨꯜ ꯁꯥꯕꯒꯗꯣ
ꯑꯥ
ꯆꯠꯅꯕꯤꯅꯦꯅ ꯑꯦꯛꯇꯤꯡ ꯌꯥꯎꯗ꯭ꯔꯗꯤ ꯌꯦꯡꯅꯗ꯭ꯔꯦ ꯍꯥꯏꯅꯤ ꯃꯤ ꯃꯌꯥꯝꯁꯦ
ꯂꯥꯏꯔꯣꯏꯒꯁꯦ ꯌꯦꯡꯅꯗ꯭ꯔꯦ ꯑꯦꯛꯇꯤꯡ ꯌꯥꯎꯗ꯭ꯔꯗꯤ ꯑꯦꯛꯇꯤꯡ ꯍꯩꯕ ꯑꯗꯒꯤ ꯃꯁꯛ ꯃꯇꯧ ꯐꯖꯕ ꯑꯥ ꯈꯜꯂꯦ ꯑꯦꯛꯇꯤꯡ ꯐꯖꯕ ꯑꯣ ꯂꯥꯏꯔꯣꯏꯁꯤꯕꯨ ꯅꯍꯥꯟꯋꯥꯏꯗꯤ ꯅꯨꯡꯗꯥꯡ ꯁꯤ ꯊꯦꯡꯅ ꯇꯧꯋꯦ ꯑꯗꯣ ꯍꯧꯖꯤꯛꯇꯤꯉꯥꯟꯇꯥ ꯉꯥꯟꯇꯥ ꯂꯣꯏꯁꯤꯟꯅꯕ ꯇꯥꯏꯞ ꯇꯧꯗ꯭ꯔꯣ ꯂꯥꯏꯔꯣꯏꯁꯦ
ꯌꯥꯔ ꯃꯥꯜꯂꯦ ꯆꯠꯅꯕꯤ ꯍꯥꯏꯁꯦ ꯃꯤꯅ ꯂꯣꯏ ꯁꯦꯝꯕꯅꯦ ꯑꯗꯨ ꯇꯔꯦ
ꯑꯗꯨ ꯑꯩꯈꯣꯏꯅ ꯑꯉꯥꯡ ꯑꯣꯏꯉꯩ ꯃꯇꯝꯗꯗꯤ
ꯃꯥꯅꯤ ꯂꯩꯁꯥꯕꯤꯒꯁꯦ ꯌꯦꯡꯕ ꯆꯠꯅꯗꯦ ꯌꯦ ꯀꯤꯗꯅ ꯈꯣꯠꯇꯅꯀꯣ ꯍꯧꯖꯤꯛ ꯏꯤꯁ ꯄꯥꯈꯪ ꯂꯩꯁꯥꯕꯤꯅ ꯊꯋꯥꯏ ꯌꯥꯎꯈꯠꯂꯛꯏꯕ ꯑꯗꯨꯗꯨꯗꯒꯤ ꯃꯥꯏꯕ ꯃꯥꯏꯕꯤꯁꯤꯅ ꯏꯔꯥꯡ ꯍꯩꯔꯤꯕ ꯑꯗꯒꯤ ꯃꯥꯏꯕ ꯍꯧꯖꯤꯛꯀꯥꯟꯗꯤ ꯃꯥꯏꯕ ꯍꯥꯏꯗꯣꯏꯔꯥ ꯃꯥꯏꯕꯤ ꯍꯥꯏꯗꯣꯏꯔꯥ ꯁꯦꯠ ꯄꯗꯤ ꯃꯥꯏꯕꯤ ꯗ꯭ꯔꯦꯁ ꯁꯦꯠꯂꯤ ꯅꯨꯄꯥ ꯃꯥꯏꯕꯤ ꯌꯥꯝ ꯊꯣꯛꯂꯛꯑꯦꯅꯦ
ꯑꯧ ꯃꯥꯏꯕꯤ ꯐꯥꯎꯗ ꯅꯨꯄꯥ ꯃꯥꯏꯕꯤ ꯑꯣꯏꯅ ꯊꯣꯛꯂꯛꯑꯦ ꯀꯃꯥꯏꯅ ꯇꯧꯔꯤꯅꯣ ꯑꯗꯨꯕꯣ
ꯈꯪꯗꯦ ꯆꯠꯅꯕꯤꯅꯔ ꯊꯥꯏꯅꯁꯨ
ꯑꯩꯅꯅꯦ ꯂꯥꯏꯕꯨꯡ ꯃꯐꯝ ꯈꯨꯗꯤꯡꯒꯤ ꯆꯠꯄ ꯆꯠꯄꯗ ꯎꯝ ꯂꯥꯏꯕꯨꯡꯁꯦꯐꯝꯐꯝ ꯆꯠꯄꯗꯅꯦ ꯅꯨꯄꯥ ꯃꯥꯏꯕꯤꯁꯤꯅ ꯑꯌꯥꯝꯕ ꯉꯥꯛꯇ ꯎꯏ ꯑꯁ ꯀꯌꯥꯝꯁꯨ ꯐꯖꯩ ꯈꯪꯉꯕ
ꯑꯗꯣ ꯑꯩꯈꯣꯏꯅ ꯆꯠꯅ ꯑꯩꯈꯣꯏꯅ ꯊꯦꯡꯅꯍꯧꯗꯕꯒꯤꯔ ꯊꯥꯏꯅꯗꯒꯤ ꯆꯠꯅꯔꯛꯏꯔꯥ ꯅꯠꯇ꯭ꯔꯒꯅ ꯅꯧꯍꯧꯅꯅꯕꯨ ꯆꯠꯅꯔꯛꯏꯔꯥ ꯈꯪꯗ꯭ꯔꯦ
ꯎꯝ ꯑꯗꯨꯅꯤ ꯑꯩꯈꯣꯏꯗꯤ ꯍꯧꯖꯤꯛꯇꯤ ꯊꯦꯡꯅꯔꯛꯄꯅꯤꯅ ꯀꯩꯅꯣꯅꯦ ꯍꯥꯏꯕ ꯑꯃ ꯈꯜꯂꯦꯕ ꯏꯁꯥꯁꯤꯗ ꯇꯧꯅꯔꯤꯕ꯭ꯔꯥ ꯇꯧꯅꯔꯛꯇ꯭ꯔꯤꯕ꯭ꯔꯥ ꯑꯗꯨꯗꯤ ꯈꯪꯗ꯭ꯔꯦꯕ ꯍꯩꯁꯨ ꯌꯥꯝ ꯍꯩꯅꯤ ꯃꯣꯏꯁꯦ
ꯍꯥꯏ ꯅꯨꯄꯤꯒꯗꯤ ꯀꯁ ꯅꯨ ꯅꯨꯄꯤꯒꯗꯤ ꯂꯣꯏꯅ ꯂꯩꯍꯧꯔꯦꯗ ꯀꯗꯥꯏꯗꯒꯤ ꯃꯣꯏꯒꯤ ꯁꯥꯊꯦꯛꯅꯒ ꯍꯩꯔꯤꯕ
ꯑꯧ ꯀꯗꯥꯏꯗꯝ ꯃꯣꯏꯕꯨꯗꯨꯕꯨ ꯇꯝꯃꯤ ꯖꯥꯠꯂꯣ
ꯎꯝ ꯍꯧꯖꯤꯛꯁꯦ ꯇꯝꯕꯁꯨ ꯌꯥꯝ ꯌꯥꯅꯔꯕ ꯃꯥꯜꯂꯦ
ꯎꯝ ꯍꯣꯏ ꯑꯇꯝꯕ ꯈꯔ ꯌꯥꯎꯕ ꯃꯥꯜꯂꯦꯕ
ꯑꯗꯨꯒꯤ ꯇꯝꯅꯔꯕ ꯖꯥꯠꯅꯤ
ꯎꯝ ꯍꯥ ꯁꯤꯗꯩ ꯍꯦꯜꯂꯛꯀꯗꯣꯔꯤꯕꯅꯤꯅꯦ ꯇꯧꯔꯤꯁꯦ ꯑꯩꯈꯣꯏꯅ ꯊꯦꯡꯅꯔꯤꯁꯤꯅ ꯁꯤ ꯈꯔꯅꯦꯕ ꯁꯤꯗꯩ ꯍꯦꯟꯕ ꯍꯦꯟꯕ ꯃꯌꯥꯝ ꯃꯌꯥꯝ ꯑꯃ ꯂꯩꯔꯤꯕꯅꯦꯕ꯫
ꯆꯠꯅꯕꯤꯅꯦ ꯑꯗꯨꯅꯦꯅ ꯑꯩꯈꯣꯏꯅ ꯊꯤꯡꯉꯨꯕꯁꯨ ꯅꯠꯇꯦ ꯉꯥꯡꯉꯨꯕꯁꯨ ꯌꯥꯝ ꯀꯟꯅ ꯉꯥꯡꯉꯨꯕꯁꯨ ꯌꯥꯔꯔꯣꯏ꯫
ꯆꯠꯅꯕꯤꯗ ꯆꯥꯎꯈꯠꯄ ꯈꯔ ꯆꯥꯎꯊꯕ ꯈꯔ ꯍꯥꯏꯗꯨꯅꯤ ꯆꯥꯎꯈꯠꯄꯅ ꯆꯠꯅꯕꯤꯁꯤꯗ ꯆꯠꯅꯕꯤꯁꯦ ꯆꯥꯎꯈꯠꯄ ꯊꯥꯏꯅꯒꯤ ꯀꯩꯅꯥ ꯀꯠꯄꯒꯤ ꯆꯠꯅꯕꯤꯁꯤ ꯇ꯭ꯔꯦꯗꯤꯁꯟꯁꯦ ꯁꯤꯑꯝꯗꯤ ꯍꯧꯖꯤꯛꯁꯦ ꯏꯎ ꯎꯗ꯭ꯔꯦꯅꯦ꯫ ꯐꯖꯗꯕ ꯆꯠꯅꯕꯤ ꯑꯣꯏꯕꯅꯔꯥ ꯂꯦꯝꯗꯕꯁꯤꯅꯔꯥ ꯁꯤꯅꯕꯨꯗꯤ ꯐꯩꯌꯦ ꯂꯦꯝꯗ ꯑꯗꯣ ꯀꯩꯅꯥ ꯀꯠꯄ ꯍꯥꯏꯁꯦ ꯋꯥꯍꯟꯊꯣꯛ ꯑꯅꯤ ꯑꯣꯏꯔꯕ꯭ꯔꯥ ꯀꯩꯅꯣꯝ ꯇꯧꯔꯤꯅꯦ ꯈꯔ ꯑꯝꯅ ꯍꯥꯏ ꯀꯩꯅꯥ ꯀꯠꯄꯁꯦ ꯃꯍꯩ ꯆꯥꯎꯋꯤꯌꯦ꯫
ꯑꯧ ꯑꯗꯨꯃꯥꯏꯗꯤ ꯍꯥꯏꯅꯩ ꯑꯍꯜ ꯂꯃꯟꯅ꯫
ꯑꯗꯨ ꯑꯩꯈꯣꯏꯗꯤ ꯈꯪꯗ꯭ꯔꯦ꯫ ꯈꯔ ꯑꯝꯅ ꯐꯖꯗꯕ ꯔꯣꯝꯗ ꯌꯦꯡꯉꯣ ꯐꯤꯂꯝꯗ ꯗ꯭ꯔꯃꯥꯗ ꯄꯪ ꯎꯗ ꯎꯏ꯫ ꯀꯩꯅꯥ ꯀꯠꯂꯤꯅꯦꯅ ꯃꯉꯛ ꯁꯝꯗꯒ ꯕꯣꯠ ꯇꯜꯒ ꯂꯦꯡꯁꯤꯟꯕꯤ ꯑꯗꯨꯝꯕꯗꯨ ꯑꯗꯨꯝꯕꯁꯨ ꯍꯦꯛ ꯎꯏꯗꯣ꯫ ꯀꯔꯝꯕꯅꯕꯨ ꯐꯔꯤꯅꯣ ꯈꯪꯗ꯭ꯔꯦ꯫
ꯎꯝ ꯈꯪꯗ꯭ꯔꯣꯗ ꯊꯥꯏꯅ ꯏꯄꯥꯏ ꯄꯨꯨꯁꯤꯅ ꯐꯔꯤꯕ꯭ꯔꯥ ꯍꯧꯖꯤꯛꯀꯤ ꯆꯠꯅꯕꯤꯁꯤꯅ ꯐꯔꯤꯕ꯭ꯔꯥ꯫ ꯑꯩꯈꯣꯏꯁꯨ ꯑꯗꯨꯝ ꯏꯅ ꯇꯥꯕꯅꯤꯅꯦ ꯃꯇꯝ ꯃꯇꯝꯗꯨꯒꯤ꯫ ꯈꯔ ꯉꯥꯡ ꯈꯔ ꯁꯛ ꯇꯧꯔꯒ ꯑꯗꯨꯝ ꯈꯔ ꯌꯥꯎ ꯈꯔ ꯌꯥꯎꯗ ꯈꯔ ꯎꯁꯟꯅꯗ ꯈꯔ
ꯎꯝ꯫
ꯑꯗꯨꯝ ꯌꯥꯎ ꯇꯥꯕꯅꯦꯕ꯫
ꯎꯝ꯫
ꯃꯇꯝꯅꯅꯦ ꯃꯇꯝꯅ ꯁꯤꯗꯒꯤ ꯍꯦꯜꯂꯛꯀꯦ ꯉꯥꯛꯇꯅꯦ꯫ ꯁꯤꯗꯒꯤ ꯍꯦꯜꯂꯛꯀꯦ ꯁꯤꯗꯒꯤ ꯇꯧꯔꯛꯀꯦꯅ ꯇꯧꯏꯕ ꯉꯥꯛꯇꯅꯦꯕ꯫
ꯃꯥꯅꯦ ꯃꯥꯅꯦ꯫
ꯑꯣ ꯐꯔꯁꯦ ꯐꯔꯁꯦ ꯊꯝꯃꯒꯦ ꯀꯣꯟꯅ ꯑꯃꯨꯛ ꯇꯧꯔꯛꯑꯒꯦ꯫
ꯑ ꯍꯣꯏ ꯍꯣꯏ
ꯎꯝ ꯊꯝꯃꯦ ꯊꯝꯃꯦ꯫